ꯍꯥꯂꯣ
ꯍꯜꯂꯣ
ꯅꯨꯡꯉꯥꯏꯔꯤꯕꯣ
ꯅꯨꯡꯉꯥꯏꯔꯤ ꯅꯪꯗꯤ
ꯑꯩꯁꯨ ꯑꯗꯨꯝ ꯅꯨꯡꯉꯥꯏꯔꯤ
ꯆꯥꯛ ꯆꯥꯔꯕꯣ
ꯆꯥꯛ ꯆꯥꯁꯜꯂꯦ
ꯀꯩ ꯌꯦꯟꯁꯥꯡ ꯆꯥꯔꯒꯦ
ꯎꯝ ꯍꯋꯥꯏ ꯆꯥꯏꯌꯦ
ꯑꯣ
ꯑꯁ ꯁꯤꯁꯇꯔꯗꯤ ꯀꯩ ꯃꯊꯦꯟ ꯇꯧꯕꯤꯔꯕ ꯅꯨꯡꯗꯥꯡꯁꯤꯗ
ꯑ ꯈꯣꯏꯁꯦ ꯆꯥꯛ ꯊꯣꯡꯗ꯭ꯔꯤꯌꯦ ꯑ ꯈꯣꯏ ꯆꯥꯛ ꯊꯣꯡꯗ꯭ꯔꯤꯌꯦ
ꯑꯣ ꯊꯣꯡꯉꯔꯣꯏꯗ꯭ꯔꯣ
ꯊꯣꯡꯗꯤ ꯊꯣꯡꯒꯅꯤ ꯑꯗꯣ ꯉꯁꯤꯁꯦ ꯈꯔ ꯊꯦꯡꯅ ꯆꯥꯁꯦꯅ ꯈꯟꯕ ꯑꯥꯇꯥꯔꯦ
ꯑꯣ ꯊꯕꯛꯀ ꯆꯤꯟꯕ꯭ꯔꯣ ꯉꯁꯤꯁꯤꯕꯨ
ꯊꯕꯛ ꯆꯤꯟꯕ ꯅꯥꯠꯇꯦꯗ ꯕꯣꯜ ꯌꯦꯡꯕ ꯅꯪꯅꯕꯅꯀꯣ
ꯁꯦꯁ ꯌꯥꯝ ꯍꯩꯌꯦ ꯑꯗꯨꯒꯤ ꯇꯥꯏ ꯇꯥꯏꯃꯤꯡ
ꯉꯁꯤꯁꯦ ꯕꯣꯜ ꯌꯦꯡꯒꯦ ꯇꯧꯕ
ꯑꯣ ꯏꯁ ꯑꯗꯨꯗꯤ ꯌꯥꯝ ꯏꯝꯄꯣꯔꯇꯦꯟ ꯑꯣꯏꯕ ꯃꯦꯁ ꯃꯥꯜꯂꯦ ꯑꯗꯨꯗꯤ ꯉꯁꯤꯒꯤꯁꯦ
ꯑꯁꯦꯡꯕꯗꯤ ꯉꯁꯤꯗꯤ ꯌꯥꯝ ꯀꯩꯅꯣ ꯑꯣꯏꯕꯗꯤ ꯅꯠꯇꯦ ꯍꯌꯦꯡꯅꯦ ꯑꯁꯦꯡꯕꯗꯤ
ꯍꯌꯦꯡ ꯀꯔꯝꯕꯒꯤꯅꯣ
ꯑꯥ ꯑꯌꯨꯛꯇ ꯍꯥꯏꯇꯥꯔꯦꯀꯣ
ꯑꯥ
ꯉꯁꯤꯁꯦ ꯀꯩꯅꯣꯅꯦꯗꯅ ꯎꯝ ꯄꯣꯔꯇꯨꯒꯜꯒ
ꯏꯁꯄꯦꯟ ꯒ ꯍꯥ
ꯀꯅꯥꯗ ꯁꯞꯕꯣꯔꯠ ꯇꯧꯕꯤꯗꯣꯏꯅꯣ
ꯑꯩꯁꯦ ꯏꯁꯄꯦꯟꯗ ꯇꯧꯗꯧ ꯃꯥꯜꯂꯦ
ꯁꯦꯁ ꯌꯥꯝꯃꯥꯜ ꯄꯥꯝꯃꯤ ꯀ ꯍꯥꯏꯗꯧ ꯍꯥꯏꯔꯛꯇꯧ ꯃꯥꯂꯤ
ꯀꯔꯤ ꯑꯥꯕ
ꯌꯥꯃꯥꯜ ꯄꯥꯃꯦ ꯍꯥꯏꯔꯛꯀꯗꯧ ꯃꯥꯥꯜꯂꯤꯗ
ꯄꯥꯝꯃꯦ ꯄꯥꯝꯃꯦ ꯄꯥꯝꯕ ꯑꯝꯇ ꯂꯩꯇꯦ ꯑꯁꯦꯡꯕꯗꯤ ꯑꯩꯒꯤꯁꯤ ꯀꯩꯅꯣꯅꯦ ꯑꯔꯖꯦꯟꯇꯤꯅꯥꯅꯦ ꯑꯩꯗꯤ
ꯁꯦꯡꯉꯕꯣ
ꯁꯦꯡꯉꯦ
ꯑꯩꯁꯨ ꯑꯔꯖꯦꯜꯇꯤꯅ ꯑꯩꯖꯨ ꯑꯔꯖꯦꯜ ꯑꯖꯦꯠꯇꯤꯅꯥꯗꯤ ꯍꯌꯦꯡ ꯌꯦꯡꯗꯣꯏꯅꯦ
ꯌꯦꯡꯉꯁꯦ ꯌꯦꯡꯉꯁꯦ ꯉꯁꯤꯖꯦ ꯉꯁꯤꯗꯤ ꯑꯗꯨꯝ ꯉꯁꯤꯁꯨ ꯌꯦꯡꯗꯤ ꯌꯦꯡꯒꯅꯤ ꯏ ꯏꯅꯥꯎꯅꯨꯄꯤ ꯏꯃꯥꯟꯅꯕꯤ ꯈꯣꯏꯒꯤꯀꯣ
ꯍꯥ
ꯑꯗꯨꯒꯤ ꯑꯗꯨꯝ ꯌꯦꯡꯗꯣꯏꯅꯤꯗ ꯉꯁꯤꯁꯨ
ꯊꯣꯑꯣ ꯆꯞ ꯃꯥꯟꯅ ꯌꯦꯡꯗꯣꯏꯅꯦꯕ ꯅꯠꯇ꯭ꯔꯥ
ꯎꯝ
ꯑꯣ ꯐꯩ ꯐꯩ ꯒꯤꯁꯩ ꯌꯦꯡꯗꯔꯁꯤ ꯉꯁꯤꯁꯤꯕꯨ ꯁꯤꯁꯇꯔ ꯀꯃꯥꯏꯅ ꯏꯁꯄꯦꯟ ꯇꯧꯕꯤꯈꯤꯒꯦ ꯁꯟꯗꯦꯁꯤꯕꯣ
ꯀꯔꯤꯑꯕꯥ
ꯉꯁꯤꯒꯤ ꯁꯟꯗꯦꯁꯦ
ꯎꯝ ꯀꯔꯤꯅꯣꯅꯦ ꯉꯁꯤꯕꯨ ꯁꯟꯗꯦꯔꯣ ꯉꯁꯤ ꯁ
ꯑꯣ ꯁꯣꯏꯔꯦ ꯁꯣꯏꯔꯦ ꯑꯩꯏꯠ ꯑꯩ ꯐꯣꯔꯒꯣ ꯑꯩꯖꯦ ꯉꯔꯥꯡꯒꯤ ꯀꯅꯣꯗ ꯑꯗꯨꯝ ꯂꯩꯔꯦ ꯑꯣ ꯉꯁꯤꯒꯤ ꯃꯟꯗꯦꯁꯦ ꯀꯃꯥꯏꯅ ꯏꯁꯄꯦꯟ ꯇꯧꯕꯤꯈꯤꯒꯦ ꯍꯪꯕ ꯅꯤꯗ
ꯑꯩꯁꯦ ꯉꯁꯤ ꯀꯩꯅꯣ ꯑꯈꯣꯏ ꯉꯁꯤ ꯀꯟꯅꯣ ꯂꯩꯌꯦ ꯄ꯭ꯔꯤꯛꯇꯤꯀꯜ ꯂꯩꯕ
ꯑꯣ ꯁꯤꯁꯇꯔ ꯄ꯭ꯔꯦꯛꯇꯤꯀꯦꯜ ꯂꯩꯕꯤꯗꯣ ꯅꯠꯇ꯭ꯔꯥ
ꯑꯗꯣ ꯇꯧꯋꯦ ꯉꯁꯤꯗꯤ
ꯑꯥ
ꯑꯗꯨꯨ ꯇꯧꯔꯒ ꯑꯗꯨꯝ ꯂꯩꯌꯦ ꯀꯩꯁꯨ ꯇꯧ ꯆꯠꯁꯨ ꯆꯠꯇꯦ
ꯑꯥ
ꯑꯗꯨ ꯈꯛꯇ ꯇꯧꯔꯒ ꯂꯩꯔꯦ ꯉꯁꯤꯗꯤ
ꯑꯣ ꯑꯩꯖꯦ ꯅꯍꯥꯟ ꯁꯤꯁꯇꯔꯅꯦꯅ ꯑꯇꯣꯞꯄꯗ ꯍꯥꯏꯖꯤꯜꯂꯨꯗꯅꯀꯣ ꯀꯌꯥꯗꯤ ꯆꯣꯞꯈ꯭ꯔꯦ ꯑꯩ
ꯃꯤꯖꯨ ꯌꯥꯝꯍꯟꯗꯅ ꯑꯁꯦꯡꯕ
ꯑꯗꯨꯅꯤꯅꯦ ꯑꯩ ꯉꯥꯎꯗꯅ ꯃꯥꯅ ꯁꯨꯃꯥꯏ ꯍꯩꯖꯜꯂꯛꯄꯅꯤꯅꯦ ꯃꯥꯗꯣ ꯁꯦꯀ꯭ꯂꯦꯟ ꯂꯩꯕ ꯆꯠꯂꯦ ꯈꯣꯠꯂꯦ ꯀꯥꯏ ꯍꯥꯏꯖꯜꯂꯛꯄ ꯍꯥꯏꯇꯥꯥꯔꯦꯅꯦ
ꯍꯣꯏ
ꯑꯗꯨꯗꯩꯗꯤ ꯁꯤꯁꯇꯔ ꯍꯣꯏꯒꯁꯨ ꯑꯗꯨꯝ ꯀꯩꯅꯣꯁꯦ ꯅꯛꯅꯔꯦꯗꯅ ꯈꯨꯝꯕꯟꯗꯣ ꯑꯗꯨꯝ ꯁꯤꯁꯇꯔ ꯍꯣꯏꯒꯁꯨ ꯅꯛꯅꯔꯦꯗꯅꯀꯣ
ꯎꯝ
ꯍꯤꯁꯇꯔꯤꯒꯤ ꯕꯥꯞꯇ ꯍꯥꯏꯗ ꯈꯜꯂꯨꯕ ꯍꯥꯏꯇꯥꯔꯦꯅꯦ ꯑꯁ ꯍꯥꯏꯗꯤ ꯃꯤ ꯈꯣꯠꯀꯅꯤꯒꯥꯏ ꯋꯥꯔꯤꯒꯗꯤ ꯁꯥꯔ ꯍꯧꯔꯀꯥꯟꯗ ꯃꯤ ꯑꯣꯟꯅ ꯂꯩꯔꯝꯗꯅ ꯑꯩꯗꯤ ꯀꯌꯥꯝ ꯊꯤꯗꯤ ꯏꯀꯥꯈ꯭ꯔꯦ
ꯉꯁꯤꯗꯤ ꯀꯗꯥꯏ ꯆꯠ ꯅꯪꯗꯤ ꯀꯗꯥꯏ ꯆꯠ ꯂꯩ
ꯉꯁꯤꯁꯦ ꯊꯣꯏꯗꯣꯛꯄ ꯆꯠꯇ꯭ꯔꯦ ꯉꯁꯤꯗꯤ ꯌꯨꯝꯗ ꯑꯗꯨꯝ ꯂꯩꯔꯦ ꯌꯨꯝꯒꯤ ꯊꯕꯛ ꯈꯔ ꯇꯧꯔꯦ ꯑꯗꯨꯒ ꯀꯩ ꯀꯩꯅꯣ ꯉꯥꯏꯍꯥꯛ ꯆꯠꯊꯣꯛꯎꯔꯦ ꯌꯨꯝꯒꯤ ꯑꯋꯥꯠ ꯑꯄꯥ ꯍꯥꯏꯇꯥꯔꯦꯀꯣ
ꯑꯥ
ꯑꯗꯨꯒ ꯑꯗꯨꯝ ꯂꯩꯔꯦ ꯉꯁꯤꯗꯤ ꯑꯩ ꯊꯣꯏꯗꯣꯛꯄ ꯆꯠꯇ꯭ꯔꯦ ꯌꯨꯝꯗ ꯑꯗꯨꯝ ꯂꯩꯔꯦ ꯑꯌꯥꯝꯕ ꯃꯇꯝ ꯍꯥꯏꯇꯥꯔꯦ ꯑꯣ ꯑꯗꯨꯗꯤ ꯁꯤꯁꯇꯔ ꯍꯣꯏꯁꯦ ꯉꯁꯤ ꯆꯥꯛ ꯊꯦꯡꯒꯅꯤ ꯍꯥꯏꯕꯅꯤꯅ ꯍꯦꯟꯖꯥꯡꯗꯤ ꯍꯥꯎꯗꯣꯏ ꯃꯥꯜꯂꯦ ꯑꯗꯨꯗꯤ
ꯑꯣꯏꯔꯝꯒꯅꯤ ꯈꯪꯗꯦ
ꯑꯦ ꯀꯩꯅꯣ ꯍꯥꯏꯁꯤꯕꯣ ꯌꯥꯝ ꯂꯨꯔꯤ ꯑꯗꯨꯗꯤ ꯁꯤꯁꯇꯔꯒꯤ ꯋꯥꯔꯤ ꯋꯥꯍꯩ‌‌‌‌‌‌ ꯋꯥꯔꯤꯁꯤꯗꯤ
ꯃꯥꯂꯦ ꯃꯥꯅꯦ ꯃꯥꯅꯦ ꯉꯁꯤꯗꯤ ꯈꯔꯗꯤ ꯇꯧꯗꯧ ꯃꯥꯜꯂꯦ
ꯍꯣꯏꯁ ꯏꯟꯁꯥꯡ ꯈꯛꯇꯔꯣ ꯑꯇ ꯌꯔꯛꯄ ꯌꯥꯎꯔꯣꯏꯗ꯭ꯔꯣ
ꯑꯠꯇꯣꯄꯗꯤ ꯌꯥꯎꯗꯣ ꯃꯥꯥꯟꯗꯦ ꯃꯔꯣꯃꯤꯠꯄ ꯃꯈꯥ ꯇꯗꯤ ꯌꯥꯎꯗꯧ ꯃꯥꯂꯦ
ꯑꯣ ꯑꯣ ꯅꯠꯇꯦꯗꯥ‌ ꯅꯣꯏ ꯗ꯭ꯔꯤꯡꯒꯨꯝꯕꯒ ꯍꯥꯞꯄꯣꯏꯗ꯭ꯔꯥ ꯁꯤ
ꯑꯁ ꯀꯗꯥꯗꯒꯤ
ꯑꯗꯨꯒꯨꯝꯕ ꯍꯥꯞꯄꯗꯤ ꯑꯦ ꯑꯩꯅ ꯂꯩꯔꯤꯨꯁꯦ ꯀꯗꯥꯏꯗꯅꯣ ꯀꯠ ꯊꯤꯔꯣ
ꯑꯦ ꯅꯨꯛꯗꯥꯡ ꯊꯦꯛꯑꯗꯤ ꯀꯅꯥꯁꯨ ꯈꯪꯉꯔꯣꯏ ꯀꯩꯅꯣ ꯅꯣꯏ ꯄꯥꯔꯇꯤ ꯇꯧꯕ ꯌꯥꯏ ꯀꯩꯅꯣ
ꯅꯨꯡꯉꯥꯏꯇꯦꯗ ꯑꯩꯈꯣꯏ ꯑꯩꯈꯣꯏ ꯃꯐꯝꯗꯗꯤ
ꯑꯣ ꯑꯣ ꯁꯤꯁꯇ ꯅꯨꯡꯉꯥꯏꯇꯕꯗꯤ ꯐꯥꯎꯕ ꯑꯣꯏꯔꯦ
ꯑꯩ ꯑꯩꯃ ꯑꯩꯕꯨ ꯐꯥꯎꯏꯤꯅꯦ ꯑꯩꯁꯨ ꯅꯣꯏꯗ ꯐꯥꯎꯕꯗꯣ ꯑꯩꯁꯨ ꯐꯥꯎꯏꯅꯦ
ꯑꯣ ꯁꯤꯁꯇ ꯊꯛꯇꯕ‌‌ ꯑꯣꯏꯗꯤ ꯌꯥꯝ ꯐꯩꯗ ꯒꯨꯗ ꯒꯨꯗ ꯑꯣꯏꯔꯦ ꯑꯗꯨꯗꯤ
ꯒꯨꯗ‌ ꯐꯥꯏ‌ꯒꯨꯗ ꯁꯨ ꯍꯥꯏꯕꯁꯦ ꯈꯪꯗꯦꯅꯦ ꯒꯨꯗ ꯍꯥꯏꯕ ꯕꯦꯠꯁꯨ ꯑꯣꯏꯅꯤꯡꯗꯦ ꯒꯨꯗ ‌‌ꯍꯥꯏꯃꯟꯂꯁꯨ‌ ꯏꯀꯥꯏꯖꯩ‌‌‌‌‌‌‌‌ꯀꯥꯏꯗꯣ
ꯑꯣ ꯒꯨꯠꯁꯨ ꯍꯥꯏꯅꯤꯡꯗꯕ ꯕꯦꯠꯁꯨ ꯑꯃꯨꯛ ꯑꯣꯏꯅꯤꯡꯗꯕ ꯑꯗꯨꯗꯤ ꯁꯤꯁꯇꯔꯒꯤꯗꯨꯗꯤ ꯃꯌꯥꯏ ꯇꯥꯔꯦꯅꯦ ꯑꯗꯨꯗꯤ
ꯍꯣꯏ ꯃꯌꯥꯏꯇꯥꯔꯦ ꯍꯥꯏꯇꯥꯔꯦ
ꯑꯗꯨꯗꯤ ꯐꯤꯞꯇꯤ ꯐꯤꯞꯇꯤ ꯇꯥꯔꯦꯀꯣ
ꯑꯗꯨꯅꯕꯨ ꯐꯔꯦꯗ ꯃꯤꯅ ꯃꯤꯅ ꯒꯨꯠ ꯍꯥꯏꯔꯁꯨ ꯀꯩꯔꯤ ꯍꯥꯏꯗꯣꯏꯅꯣ ꯀꯦꯝ ꯍꯥꯎꯔꯒꯀꯣ
ꯑꯥ
ꯀꯔꯤ ꯇꯧꯐꯝ ꯈꯪꯗꯕꯗꯣ ꯕꯦꯗ ꯍꯥꯏꯔꯒ ꯁꯧꯅꯤꯡꯉꯒ ꯃꯑꯣꯡ ꯑꯃ ꯇꯧꯅꯦꯕ
ꯑꯥ
ꯑꯗꯨꯒ ꯃꯌꯥꯏ ꯂꯩꯕꯁꯤꯅ ꯈꯔ ꯐꯔꯦ
ꯑꯣ ꯑꯗꯨꯏ ꯍꯣꯏꯗ ꯃꯌꯥꯏꯅꯁꯨ ꯐꯕꯅꯦ ꯑꯐꯕꯒꯁꯨ ꯂꯣꯏꯅꯕ ꯌꯥꯔꯦ ꯐꯠꯇꯕꯒꯁꯨ ꯂꯣꯏꯅ ꯌꯥꯔꯦ ꯅꯠꯇ꯭ꯔꯥ?
ꯑꯝ
ꯎꯝ ꯍꯌꯦꯡꯗꯤ ꯀꯗꯥꯏ ꯆꯠꯇꯨꯏꯅꯣ ꯊꯕꯛ ꯆꯠ ꯇꯣꯏꯔꯣ
ꯍꯌꯦꯡꯁꯦ ꯑꯧ ꯍꯌꯦꯡꯗꯤ ꯆꯠꯀꯅꯤꯌꯦ ꯍꯌꯦꯡꯗꯤ ꯆꯠꯇꯕ ꯌꯥꯔꯔꯣꯏ꯫
ꯑꯣ ꯐꯩꯅꯦ ꯆꯠꯅꯤꯡꯉꯥꯏ ꯂꯩꯕꯗꯤ ꯐꯕꯅꯦ꯫
ꯑꯁ ꯃꯥꯅꯦ- ꯃꯥꯅꯦ ꯆꯠꯅꯤꯡꯉꯥꯏꯗꯤ ꯌꯥꯝ ꯂꯩꯗ ꯁꯤꯁꯇꯔꯒꯤ ꯑꯩꯈꯣꯏꯗꯤ ꯅꯨꯡꯇꯤꯒꯤ ꯆꯠꯄꯅꯤꯅꯀꯣ꯫
ꯑꯩꯁꯨ ꯊꯕꯛ ꯑꯃꯇꯪꯗꯤ ꯇꯧꯅꯤꯡꯕꯅꯤꯅꯦ ꯐꯪꯗꯕꯒꯤꯅꯤꯅꯦ꯫
ꯂꯣꯏꯁꯤꯜꯂꯣ ꯑꯗꯨꯒ ꯇꯧꯊꯔꯣ ꯑꯄꯥꯝꯕ ꯑꯃ ꯈꯜꯂꯒ ꯇꯧꯊꯔꯣ꯫
ꯑ ꯍꯣꯏ ꯑꯗꯨꯕꯨꯗꯤ ꯂꯣꯏꯗꯤ ꯂꯣꯏꯗꯣꯔꯦ꯫
ꯑꯥ
ꯑꯗꯣ ꯈꯪꯗꯦ꯫
ꯁꯤꯁꯇꯔ ꯀꯩ ꯑꯣꯏꯒꯦ ꯀꯥꯏ ꯈꯜꯂꯤꯅꯣ?
ꯈꯪꯗꯦꯗ ꯍꯧꯖꯤꯛꯁꯦ ꯁꯤ ꯑꯣꯏꯅꯤꯁꯨ ꯂꯩꯇ꯭ꯔꯦꯗ꯫
ꯀꯔꯤꯅꯣ ꯍꯥꯏꯁꯤꯕꯣ ꯁꯤꯁꯇꯔ ꯍꯧꯖꯤꯛ ꯇꯝꯃꯤꯗꯣ ꯑꯣꯏꯔꯔꯣꯏꯗ꯭ꯔꯣ ꯍꯥꯏꯁꯤꯕꯣ꯫
ꯑꯁꯤꯗꯗꯤ ꯑꯁꯤꯗꯤ ꯇꯣꯉꯥꯜꯂꯦꯗꯅ꯫
ꯑꯥ
ꯁꯤ ꯇꯣꯡꯉꯥꯜꯂꯦ ꯑꯗꯨꯒ ꯁꯤ ꯑꯣꯏꯅꯤ ꯁꯤ ꯑꯣꯏꯅꯤ ꯍꯥꯏꯕꯒꯕ ꯈꯪꯕ- ꯈꯪꯗ꯭ꯔꯦꯗ ꯁꯤ ꯅꯠꯇꯕꯀꯣ꯫
ꯑꯥ
ꯑꯇꯣꯞꯄꯗꯤ ꯈꯪꯗ꯭ꯔꯦꯗ꯫
ꯌꯦꯡꯁꯜꯂꯣ ꯀꯩꯅꯣ ꯁꯤꯁꯇꯔ ꯇꯝꯃꯗꯤ ꯇꯝꯗꯤ- ꯇꯝꯁꯤꯜꯂꯕꯅꯤꯅ ꯀꯥꯟꯅꯕ ꯂꯧꯕ ꯌꯥ ꯑꯣꯟꯊꯣꯛꯑꯣ ꯑꯗꯨꯅꯗꯤ ꯐꯔꯣꯏꯗ꯭ꯔꯣ
ꯍꯣꯏ ꯌꯦꯡꯉꯦ-ꯅ ꯇꯧꯕꯅꯤ꯫
ꯑꯥ ꯑꯗꯨꯅꯤ ꯍꯧꯖꯤꯛ ꯁꯤꯁꯇꯔ ꯍꯣꯏ ꯑꯗꯨ ꯈꯟꯗꯕ ꯌꯥꯔꯔꯣꯏ ꯁꯤꯁꯇꯔ ꯍꯣꯏ ꯍꯧꯖꯤꯛ ꯂꯩꯁꯥꯕꯤ ꯐꯥꯖꯤꯜꯂꯛꯑꯕꯅꯤ꯫
ꯃꯥꯅꯦ ꯃꯥꯅꯦ
ꯑꯗꯨꯅ ꯈꯜꯍꯧꯔꯣ ꯋꯥꯈꯜ -ꯋꯥꯈꯜ ꯃꯨꯟꯅ ꯈꯜꯍꯧꯔꯣ꯫
ꯑꯁꯦꯡꯕꯅꯦ ꯍꯧꯖꯤꯛꯁꯦ ꯐꯖꯅ ꯈꯟꯕꯤꯗ꯭ꯔꯗꯤ ꯍꯌꯦꯡꯋꯥꯏ
ꯃꯥꯅꯦ- ꯃꯥꯅꯦ ꯆꯍꯤ ꯌꯥꯝꯗ꯭ꯔꯤꯉꯩꯗ ꯋꯥꯈꯜ ꯄꯨꯛꯅꯤꯡ ꯀꯩꯅꯣ ꯇꯧꯔꯤꯉꯥꯏꯗ ꯁꯦꯠꯂꯤꯉꯥꯏꯗ ꯈꯜꯍꯧꯔꯣ ꯃꯊꯥ ꯅꯨꯡꯁꯥ ꯁꯥꯗ꯭ꯔꯤꯉꯥꯏꯗ ꯀꯣ꯫
ꯍꯣꯏ
ꯑꯗꯨꯅ ꯑꯦꯖ ꯁꯨꯝ ꯍꯥꯞꯆꯤꯜꯂꯩꯒꯤ ꯁꯤꯁꯇꯔꯒꯤ ꯋꯥꯈꯜꯁꯨ ꯃꯌꯥꯝ ꯌꯥꯝꯃꯛꯀꯗꯣꯏꯅꯤ꯫ ꯃꯜꯇꯤꯄ꯭ꯂꯥꯏ ꯇꯧꯔꯛꯀꯗꯣꯔꯤꯕꯅꯤ ꯑꯗꯨꯅ ꯍꯧꯖꯤꯛꯇꯒꯤ ꯈꯟꯕ ꯍꯧꯕꯗꯤ ꯌꯥꯔꯦꯀꯣ꯫
ꯍꯣꯏ ꯍꯣꯏ ꯈꯟꯗꯣꯏꯅꯤ ꯈꯟꯗꯣꯏꯅꯦ ꯑꯩꯁꯨ
ꯑ ꯗꯦ ꯅꯥꯏꯠ ꯏ ꯃꯔꯤꯡꯒꯅ ꯈꯟꯊꯔꯣ ꯑꯗꯨꯝ
ꯑꯁꯦꯡꯕ ꯆꯥꯛ ꯆꯥꯗꯕꯤꯁꯨ ꯈꯜꯂꯒ ꯀꯣ
ꯑꯥ ꯎꯝ ꯍꯣꯏꯗ ꯍꯧꯖꯤꯛꯇꯤ ꯈꯔ ꯇꯞ ꯇꯞꯅ ꯈꯜꯂꯣ ꯍꯧꯖꯤꯛꯇꯤ ꯑꯦꯛꯖꯥꯝ ꯂꯣꯏꯁꯤꯜꯂꯒ ꯐꯖꯅ ꯈꯜꯂꯣ ꯗꯦ ꯅꯥꯏꯠ ꯏꯕꯤꯅꯤꯡ ꯅ ꯈꯟꯗꯈꯔꯣ
ꯑꯗꯨꯁꯨ ꯌꯦꯡꯕ ꯇꯥꯔꯦ ꯇꯞꯅ ꯇꯞꯅ ꯍꯧꯖꯤꯛꯅ ꯈꯜꯂꯗꯤ ꯀꯥꯟꯗ ꯀꯅꯥꯒꯗꯣꯕꯗꯤ ꯃꯥꯥꯂꯦ
ꯃꯥꯅꯦ ꯃꯥꯅꯦ ꯍꯨꯖꯤꯛ ꯃꯤ ꯈꯟꯅꯕ ꯍꯧꯔꯝꯃꯅꯤ ꯅꯣꯏꯒꯤ ꯐ꯭ꯔꯦꯟ ꯁꯥꯔꯀꯜꯗꯁꯨ ꯂꯣꯏꯔꯒ ꯑꯩꯗꯤ ꯁꯤꯗ ꯆꯠꯂꯅꯤ ꯕꯥꯏ ꯑꯩꯗꯤ ꯁꯤꯗ ꯆꯠꯂꯒꯦ ꯍꯥꯏꯅ ꯍꯥꯏꯅꯔꯛꯑꯅꯤꯗꯣ
ꯍꯣꯏ
ꯑꯥ ꯑꯗꯨꯝꯕꯒꯤ ꯃꯇꯝ ꯑꯃꯁꯨ ꯌꯧꯔꯛꯑꯅꯤ ꯀꯥꯏꯅꯕꯒꯤ ꯃꯇꯝꯁꯨ ꯂꯥꯛꯑꯅꯤ ꯐꯥꯌꯔꯋꯦꯜꯒꯤ ꯃꯇꯝ ꯂꯥꯛꯑꯅꯤ
ꯃꯥꯅꯦ ꯃꯥꯅꯦ ꯃꯥꯅꯦ
ꯁꯇ꯭ꯗꯤꯗ ꯈꯨꯟ ꯇꯥꯝꯅꯤꯅꯦ ꯂꯣꯏꯔꯒ ꯃꯇꯝ ꯈꯔꯗꯤ ꯑꯗꯨꯝ ꯂꯩꯒꯤꯗꯣꯏꯔꯣ ꯍꯥ ꯁꯤ
ꯌꯨꯝꯗ ꯆꯠꯂꯣꯏ
ꯆꯠꯂꯣꯏ ꯑꯣ ꯑꯗꯨꯝ ꯍꯣꯁꯇꯦꯜ ꯑꯗꯨꯝ ꯂꯩꯗꯣꯏꯔꯣ ꯅꯠꯇ꯭ꯔꯒ ꯑꯗꯨꯝ ꯁ꯭ꯋꯥꯏꯗ ꯑꯗꯨꯝ ꯂꯩꯈꯤꯗꯣꯏꯔꯥ ꯑꯣ ꯌꯥꯏ ꯌꯥꯏ ꯑꯗꯨꯁꯨ
ꯐꯔꯛ ꯇꯥꯏꯌꯦꯕꯀꯣ ꯂꯝꯕꯤꯗꯣ ꯍꯧꯖꯤꯛꯀꯥꯟ ꯁꯦ ꯋꯥꯔꯕꯅꯤꯅꯀꯣ ꯂꯝꯕꯤ ꯆꯠꯊꯣꯛ ꯆꯠꯁꯤꯟꯗꯣ
ꯍꯥ
ꯑꯗꯨꯅꯥ ꯑꯃꯥꯗ ꯆꯠꯂꯗꯤ ꯍꯜꯂꯛꯄꯗꯣ ꯐꯔꯛ ꯇꯥꯕ ꯍꯥꯏꯇꯥꯔꯦ
ꯑꯣ ꯍꯣꯏ ꯍꯣꯏ ꯑꯗꯨꯒꯨꯝ ꯑꯗꯨꯁꯨ ꯈꯟꯒꯗꯧꯕꯅꯤ ꯍꯥꯏꯗꯤ ꯐꯔꯛ ꯇꯥꯕ ꯈꯣꯠꯄ ꯃꯌꯥꯝꯁꯨ ꯌꯦꯡꯒꯗꯧꯕꯅꯤ ꯅꯠꯇ꯭ꯔꯥꯅꯦ ꯍꯣꯏꯗꯥ ꯍꯤ ꯁ ꯌꯥꯏꯗ ꯌꯥꯝ ꯌꯥꯏꯗ ꯈ꯭ꯔꯤꯃꯥꯁꯇ ꯒ꯭ꯌꯥꯟ ꯇꯥꯅ ꯆꯠꯂꯣ
ꯈ꯭ꯔꯤꯁꯃꯥꯁꯁꯨ ꯆꯠꯄ ꯐꯪꯒꯗꯣ ꯃꯥꯥꯟꯗꯦ
ꯀꯔꯤꯒꯤꯔꯥ
ꯑꯁ ꯑꯩꯁꯦ ꯏꯅꯥꯎꯅꯨꯄꯤꯒꯤ ꯊꯕꯛ ꯑꯃ ꯂꯩꯕ
ꯑꯥ
ꯑꯗꯨꯁꯨ ꯗꯤꯁꯦꯝꯕꯔ ꯇ꯭ꯋꯦꯟꯇꯤ ꯁꯤꯛꯁꯇ
ꯀꯩꯅꯣ ꯇꯧ ꯑꯗꯨꯗꯤ ꯈ꯭ꯔꯤꯁꯃꯥꯁꯇꯤ ꯌꯧꯒꯔ꯭ ꯃꯇꯨꯡꯗ ꯅꯠꯇ꯭ꯔꯣ ꯑꯗꯨꯗꯤ
ꯈ꯭ꯔꯤꯁꯃꯥꯁꯁꯦ ꯑ ꯑꯌꯥꯝꯕ ꯅꯨꯃꯤꯠ ꯅꯤꯅꯤꯗꯤ ꯇꯧꯋꯦꯕꯀꯣ
ꯑꯥ
ꯑꯥ ꯀꯨꯟꯃꯔꯤꯁꯦ ꯋꯦꯜꯀꯝ ꯑꯣꯏꯕ
ꯑꯥ
ꯀꯨꯟꯃꯔꯤ ꯀꯨꯟꯃꯉꯥ ꯀꯨꯟꯇꯔꯨꯛ ꯐꯥꯎꯅꯦꯕ ꯇꯧꯕꯗꯣ
ꯍꯥꯥ
ꯑꯗꯨꯒꯤ ꯆꯛꯀꯗꯧꯕ ꯃꯥꯡ ꯐꯪꯒꯗꯧꯕ ꯃꯥꯟꯗ꯭ꯔꯦ
ꯑꯗꯨꯗꯤ ꯁꯤꯁꯇꯔꯅ ꯍꯥꯏꯁꯦ ꯀꯩꯅꯣꯒꯨꯝꯕ ꯂꯩꯕ꯭ꯔꯣ ꯍꯥꯏꯗꯤ ꯃꯦꯔꯤꯁ ꯁꯦꯔꯦꯃꯅꯤꯒꯨꯝꯕ ꯂꯩ ꯑꯣꯏꯔꯨꯗꯣꯏꯔꯣ
ꯑꯗꯨꯒꯤ ꯅꯠꯇꯦ
ꯑꯣ ꯑꯥ ꯏꯅꯥꯎꯄꯤ ꯍꯥꯏꯁꯦ ꯄꯣꯛꯃꯤꯟꯅꯕ ꯑꯣꯏꯗꯣꯏꯔꯣ ꯅꯠꯇ꯭ꯔꯒ
ꯍꯣꯏ ꯄꯣꯛꯃꯤꯟꯅꯕ ꯑꯣꯏꯗꯣꯏꯅꯦ
ꯑꯣꯁ ꯑꯗꯨꯗꯤ ꯁꯤꯁꯇꯔ ꯍꯣꯏꯒꯤꯁꯤ ꯏꯆꯤꯟ ꯏꯅꯥꯎ ꯌꯥꯝꯃꯝꯗꯧ ꯃꯥꯜꯂꯦ
ꯌꯥꯃꯦ ꯏꯆꯦꯅ ꯌꯥꯝꯃꯦ ꯏꯆꯦ ꯃꯌꯨꯝ ꯄꯥꯟꯅꯕꯁꯦ
ꯆꯦ ꯑꯃꯈꯠꯇ ꯉꯥꯏꯔꯦ
ꯑ
ꯍꯣꯏ ꯗꯥꯗꯤ ꯂꯩꯇ꯭ꯔꯦ ꯍꯥꯏꯗꯤ ꯗꯗꯥ ꯅꯨꯄꯥ ꯑꯍꯟꯗꯤ ꯂꯩꯇ꯭ꯔꯦ ꯅꯨꯄꯤ ꯂꯥꯛ ꯑꯈꯣꯏ ꯗꯗꯥ ꯂꯩꯇꯦ
ꯑꯣ ꯑꯣ
ꯈꯣꯏꯁꯦ ꯅꯨꯄꯤ ꯉꯥꯛꯇ ꯍꯥꯏꯇꯥꯔꯦꯀꯣ
ꯍ
ꯑꯗꯨꯅ ꯑꯩꯒꯤ ꯃꯈꯥꯗꯅ ꯅꯨꯄꯥ ꯂꯩꯕ
ꯑꯣ ꯍꯣ ꯑꯗꯨꯗꯤ ꯃꯥ ꯀꯦꯟꯖꯥꯡ ꯑꯣꯏꯔꯝꯒꯤꯗꯧ ꯃꯥꯜꯂꯦ ꯗꯨꯗꯤ
ꯅꯨꯄꯥꯁꯦ ꯑꯩꯒꯤ ꯃꯈꯥꯗ ꯑꯅꯤ ꯂꯩꯌꯦ
ꯑ
ꯑꯩꯒꯤꯟ ꯏꯗꯨꯒ ꯏꯅꯥꯎꯅꯨꯄꯤ ꯑꯃ ꯂꯩꯕ
ꯑ
ꯇꯨꯀ ꯏꯆꯦ ꯑꯃ ꯃꯌꯨꯝ ꯄꯥꯟꯗꯕ ꯑꯃ ꯂꯩꯌꯦ
ꯑꯣ ꯑꯗꯨꯗꯤ ꯏꯆꯦꯒꯤ ꯃꯊꯪꯗ ꯅꯪꯅꯤꯅꯦꯀꯣ ꯃꯊꯪꯁꯦꯀꯣ
ꯍꯣꯏ
ꯑꯣ ꯑꯣ